ꯍꯜꯂꯣ ꯌꯥꯝꯉꯥꯏꯕ ꯃꯥꯂꯤꯀꯣ꯫
ꯑꯔꯥꯏ ꯅꯨꯡꯉꯥꯏꯔꯦ ꯁꯥꯃꯟꯗꯨꯅ ꯌꯨꯝꯗ ꯅꯣꯏꯒꯤ ꯔꯣꯝꯗ ꯇꯨꯝꯃꯒ ꯂꯩꯔꯤꯅꯤ
ꯅꯊꯣꯏꯁꯨ ꯂꯩꯕ꯭ꯔꯥ
ꯎꯝ ꯂꯩꯇ‌ꯦ ꯃꯥꯥ ꯗꯨꯀꯥꯟꯗ ꯃꯤ ꯑꯃꯒꯤ ꯃꯤꯡ ꯍꯥꯏꯕ ꯌꯥꯗꯦ ꯍꯥꯏꯑꯦ ꯍꯥꯏꯔꯛꯀꯅꯨ ꯍꯥꯏꯑꯦ ꯏꯁꯩ ꯅꯪꯗꯤ ꯌꯥꯝ ꯅꯨꯡꯉꯥꯏꯔ ꯃꯥꯥꯟꯜꯂꯤꯗ ꯏꯁꯩ ꯇꯥꯔꯒ
ꯏꯁꯩ ꯃꯈꫭꯟ ꯐꯖꯅ ꯍꯥꯎꯅ ꯇꯥꯕ꯭ꯔꯥ
ꯇꯥꯌꯦꯅ
ꯑꯁ
ꯁ ꯏꯁꯩ ꯊꯥꯔꯒꯖꯒ ꯁꯥꯔꯒ ꯂꯩꯔꯖꯠꯂꯥ ꯈꯔ ꯀꯩ ꯂꯟꯆꯗꯤ ꯆꯥꯔꯕꯣꯅꯪ
ꯍꯥꯥ
ꯆꯥꯛ ꯆꯔꯥꯕꯣ
ꯆꯥꯔꯦ ꯆꯥꯈꯔ ꯉꯁꯥꯏ ꯏꯊꯟꯗ ꯆꯥꯏ ꯉꯁꯤꯗꯤ ꯃꯣꯏ ꯃꯣꯏ ꯑꯅꯤꯗ ꯍꯧꯕꯗꯨ ꯆꯥꯅꯤꯡꯗꯦꯌ‌ꯦ
ꯀꯩꯒꯤ
ꯍꯪꯗꯛ ꯑꯩ ꯉ ꯉꯁꯤꯗꯣ ꯑꯥ ꯑꯗꯨꯝ ꯆꯥꯏ
ꯃꯤꯁꯤ ꯀꯩꯗꯧꯕ
ꯃꯁꯤꯗ ꯑꯩ ꯉꯁꯤ ꯉꯟꯅꯅꯤꯡ ꯉꯟꯅꯒ ꯄꯨꯡꯗꯨꯔꯣ ꯑꯗꯨꯃꯥꯏꯅ ꯆꯥꯅꯤꯡꯂꯕ ꯑꯗꯨꯒꯤ ꯑꯕꯟꯒ ꯆꯥꯔꯁꯦ ꯍꯥꯏꯔ ꯀꯥꯟꯗ ꯃꯥ ꯌꯨꯝꯗ ꯆꯥꯔꯛꯑꯦ ꯍꯧꯖꯤꯛꯇꯤ ꯆꯥꯅꯤꯡꯗꯦ ꯍꯥꯏ ꯅꯪ ꯆꯥꯈ꯭ꯔꯣ ꯍꯥꯏꯕꯗꯨꯗ ꯑꯩ ꯆꯥꯔꯕ ꯑꯩ ꯉꯁꯥꯏ ꯃꯤ ꯑꯃꯗ ꯀꯣꯜ ꯇꯧꯕꯗꯣ
ꯑꯥ
ꯑꯁꯨ ꯋꯥ ꯍꯥꯏꯐꯝ ꯂꯩꯇꯨꯗꯦꯗ ꯑꯗꯨꯝ ꯅꯣꯛ ꯅꯣꯛꯂꯒ ꯑꯗꯨꯝ ꯃꯤꯅꯤꯠ ꯇꯥꯔꯒ ꯂꯣꯏꯁꯤꯟꯈ꯭ꯔꯕ ꯋꯥꯅꯤꯗ
ꯑꯦ ꯅꯡꯗꯤ ꯂꯣꯏꯔꯦ ꯍꯦ
ꯑꯗꯨꯗꯅꯦ
ꯅꯨꯄꯤꯔ ꯅꯨꯄꯥꯔꯥ
ꯅꯨꯅꯤꯄꯥ
ꯑꯣ ꯆꯞ ꯃꯥꯟꯅꯈ꯭꯭ꯔꯅꯦꯅꯕꯅꯤ ꯑꯃꯁꯨ ꯋꯥ ꯉꯥꯡꯅꯤꯅ ꯈꯪꯗꯕ ꯑꯃꯁꯨ ꯋꯥ ꯉꯥꯡꯅꯤ
ꯅꯠꯇꯦ ꯃꯥ ꯃꯥ ꯑꯩꯉꯣꯟꯗ ꯍꯥꯟꯅ ꯀꯣꯜ ꯇꯧꯔꯛꯑꯦꯕ ꯑꯩ ꯔꯤꯁꯤꯞ ꯇꯧꯋꯦ ꯑꯗꯨꯒ ꯃꯇꯝ ꯃꯥꯅ ꯃꯣꯏꯅ ꯃꯇꯝ ꯄꯤꯕꯗ ꯑꯗꯨ ꯂꯣꯏꯔꯀꯥꯟꯗ
ꯑꯗꯨꯃꯥꯏ ꯉꯥꯡꯒꯅꯣꯕ
ꯑꯣ ꯑꯅꯤ
ꯏꯃꯣꯏꯁꯨ ꯈꯪꯗꯕ ꯃꯥꯜꯂꯦ
ꯍꯥꯥ
ꯃꯥꯁꯨ ꯈꯪꯗꯕ ꯃꯥꯜꯂꯦꯕ
ꯎꯝ ꯑꯁ ꯌꯥꯝ ꯋꯥꯥꯡꯉꯦ ꯑꯩꯒꯤ ꯃꯐꯝꯗ
ꯑꯩꯁꯨ ꯉꯁꯥꯏ ꯗꯨꯀꯥꯟꯗ ꯂꯩꯕ ꯀꯥꯟ ꯂꯥꯡꯃꯟꯗꯅ ꯇꯧꯕꯕꯨ ꯌꯥꯗꯕꯥꯗꯧꯒꯦ
ꯍꯧꯖꯤꯛꯇꯀꯤ ꯗꯁꯕꯤꯟꯒꯤ ꯒꯨꯕꯤꯗꯣ ꯑꯗꯨꯅ ꯏꯁꯩ ꯊꯥꯔꯒꯦꯠ ꯆꯀꯤꯕꯨꯗ
ꯎꯝ
ꯗꯁꯕꯤꯟꯒꯤ ꯒꯥꯔꯤꯁꯦ ꯀꯨꯣꯏ ꯆꯠ ꯆꯠꯂꯦ ꯑꯩꯈꯣꯏ ꯁꯣꯔꯣꯛꯇ ꯑꯗꯨꯒꯤꯅꯦ
ꯗꯁꯕꯤꯟꯗꯤ ꯑꯣꯏꯔꯪꯝꯕꯣꯅꯤ ꯃ
ꯍꯣꯔꯦꯟ ꯑꯃꯨꯛꯀꯥ
ꯅ ꯅꯣꯏ ꯃꯐꯝꯁꯨ ꯐ
ꯆꯦꯟ ꯊꯥꯏ ꯑꯦ ꯃꯈꯥꯗꯗꯤ ꯊꯥꯔꯦ ꯃꯊꯛꯀꯤ ꯑꯩꯈꯣꯏꯅ ꯅꯣꯏ ꯅꯍꯥꯟ ꯍꯥꯞꯄꯗ ꯂꯩꯕꯗꯣ ꯑꯗꯨꯗ ꯑꯣꯏꯅ ꯑꯗꯨꯃ ꯀꯥꯗꯗꯤ ꯐꯗꯥ ꯁꯦꯟ ꯊꯥꯗꯨꯁꯨ ꯈꯔ ꯏꯪꯉꯦ ꯃꯈꯥꯗꯨꯗꯤ
ꯑꯔꯤ ꯇꯃ ꯀꯩꯅ
ꯑꯁ ꯅꯨꯡꯉꯥꯏꯔꯤ ꯑꯁ ꯑꯩ ꯉꯁꯥꯏ ꯇꯨꯝꯅꯤꯡꯕꯅ ꯍ ꯑꯗꯨꯝ ꯇꯨꯡꯗ ꯕꯤꯗ ꯂꯩꯔꯒ ꯑꯗꯨꯝ ꯇꯨꯝꯅꯤꯡꯗ꯭ꯔꯦ
ꯅꯣꯏ ꯔꯣꯝ ꯎ ꯎꯆꯤꯅ ꯂꯣꯏ ꯀ꯭ꯔꯨꯛ꯭ꯔ ꯀ ꯀꯀ꯭ꯔꯥ ꯀꯣꯛ ꯈꯔ ꯑꯗꯨꯝꯅꯤꯡ ꯆꯪꯅꯤꯡꯕ ꯃꯥꯜꯂꯦ
ꯌꯥꯝ ꯌꯥꯝ ꯍ ꯄꯥꯁ ꯍꯥꯏꯕ ꯑꯗꯨ ꯎꯆꯤꯒ ꯑꯗꯨ
ꯉꯠꯇ
ꯑꯩꯃꯥꯟꯗꯗꯤ ꯇꯨꯅꯤ ꯂꯩꯗꯕꯤꯅꯤꯅꯤ
ꯅꯪ ꯃꯥꯟꯕ ꯉꯥꯛꯇꯅꯤ ꯀ꯭ꯔꯣꯛ ꯀ꯭ꯔꯦꯛ ꯀ꯭ꯔꯣꯛ ꯀ꯭ꯔꯦꯛ ꯀꯣꯏ ꯄꯥꯏ ꯄꯥꯏꯔꯗꯅ ꯅꯪ ꯍꯣꯔꯦꯟ ꯂꯥꯛꯄ ꯀꯥꯟꯗ ꯍꯩꯒꯨꯝꯕ ꯀꯩ ꯀꯩꯅꯣ ꯂꯩꯔꯛꯑꯣꯅꯦ ꯀꯔꯤ ꯀꯔꯤ ꯂꯩꯒꯦ ꯈꯪꯗꯦ ꯑꯁ ꯑꯩ ꯅꯍꯥꯟ ꯕꯖꯥꯔ ꯆꯠꯄ ꯀꯥꯟꯗ ꯀꯩꯅꯣ ꯍꯩꯅꯧꯗꯣ
ꯍ
ꯀꯦ ꯖꯤ ꯑꯃꯗ ꯀꯩꯅꯣ ꯂꯨꯄꯥ ꯀꯨꯟ ꯍꯊꯥꯛꯇ ꯌꯣꯜꯂꯝꯃꯤ ꯅꯤꯔ ꯆꯔ
ꯑꯩ ꯆꯥꯟ ꯑꯩ ꯅꯠꯇꯦ ꯑꯩ ꯆꯔꯆ ꯆꯠꯅꯕꯗꯣ ꯑꯗꯨꯒꯤ
ꯍꯥꯥ
ꯄꯩꯁꯥꯗꯣ ꯉꯁꯤꯒꯤꯅꯦ ꯑꯗꯨꯒ ꯉꯁꯤꯒꯤꯅꯦ ꯑꯗꯨꯒ ꯋꯥꯍꯡ ꯑꯗꯨꯗꯤꯗꯦ ꯐꯂꯦꯞ ꯑꯃ ꯂꯩꯒꯦꯔꯥ ꯈꯜꯂꯤꯅꯦ ꯎ
ꯂꯩꯒꯨꯅ
ꯆꯥꯖ ꯆꯅ ꯨꯔꯦ ꯂꯩꯒ꯭ꯔꯦ ꯑꯗꯨꯗꯒꯤ
ꯂꯩꯌꯣ ꯩꯁꯥ ꯂꯩꯔꯗꯤ
ꯄꯍꯟꯕ꯭ꯔꯦ ꯈꯛꯇ ꯂꯩꯌꯦ ꯑꯗꯨꯗꯤ
ꯎ ꯑꯩꯁꯨ ꯉꯍꯥꯛ ꯂꯩꯔꯒ ꯕꯖꯥꯔꯗ ꯑꯃꯨꯛ ꯆꯠꯂꯅꯤ
ꯃꯖꯥ ꯀꯩꯗꯧ ꯊꯕ
ꯃꯩꯠꯇꯥꯏ ꯃꯦꯠꯇꯥꯏ ꯃꯤꯏ ꯑꯃ ꯄꯣꯠ ꯍꯦꯛ ꯍꯦꯛ ꯂꯄꯗꯣ ꯄꯩꯁꯥ ꯅꯤꯅꯤꯉꯥꯏ ꯀꯨꯏꯔꯦ ꯍꯥꯏꯕ ꯃꯣꯏ ꯄꯩꯁꯥ ꯄꯤꯗꯔꯕ ꯉꯔꯥꯡꯁꯨ ꯂꯥꯛꯄꯅꯦ ꯑꯣ ꯉꯔꯥꯡꯁꯨ ꯂꯥꯛꯑꯦ ꯍꯌꯦꯡ ꯂꯥꯛꯑꯣ ꯍꯥꯏꯌꯦ ꯄꯤꯗꯦ ꯌꯥꯝ ꯀꯨꯏꯔꯕꯅꯦ ꯃꯣꯏꯗꯣ ꯁꯨꯄꯤ ꯄꯤꯗꯦꯕ
ꯕꯖꯥꯔ ꯀꯥꯏꯋꯥꯏꯗ ꯑꯣꯏꯕ꯭ꯔꯕ
ꯍꯥꯥ
ꯕꯖꯥꯔꯁꯦ ꯀꯥꯏꯋꯥꯏꯗ ꯑꯣꯏꯔꯗꯣꯏꯔꯕ
ꯖ ꯀꯩꯩꯅꯣ ꯎꯝ ꯅꯅꯤꯅꯦ ꯈꯣꯏ ꯊꯕꯛ ꯇꯧꯕ ꯃꯐꯝꯗꯣ
ꯈꯪꯗꯦ ꯍꯣꯏ ꯑ ꯏꯅꯦꯁꯨ ꯑꯆ ꯕꯖꯥꯔꯗ ꯊꯕꯛ ꯇꯧ꯭ꯔꯅꯦ
ꯅꯦꯅꯦ ꯑꯦ ꯁꯟꯗꯦ ꯃꯥꯔꯀꯦꯠ ꯔꯣꯝꯗ ꯀꯩꯅꯣꯅꯦꯅꯦ ꯍꯣꯁꯄꯤꯇꯥꯜ ꯑꯃꯗ ꯊꯕꯛ ꯇꯧꯤꯗꯣ ꯑꯩꯈꯣꯏꯅꯤꯅꯦꯗꯣ ꯈꯪꯗ꯭ꯔꯣ
ꯑꯗꯣ ꯃꯥꯒꯤ ꯊꯕꯛ ꯃꯐꯝꯗꯣ ꯑꯩ ꯈꯪꯗꯕ ꯑꯗꯨꯒꯤꯅꯤꯗ
ꯑꯦ ꯀꯃꯥꯏꯅ ꯅꯍꯥꯟ ꯅꯪ ꯈꯪꯕ ꯅꯠꯇ꯭ꯔꯦ
ꯊꯕꯛ ꯇꯧꯋꯦ ꯍꯥꯏꯕꯕꯨꯗꯤ ꯈꯪꯉꯦꯕ ꯑꯗꯣ ꯃꯥꯒꯤ ꯊꯕꯛ ꯃꯐꯝꯗꯣ ꯑꯗꯨꯗꯅꯤ ꯑꯗꯥꯗꯅꯤ ꯍꯥꯏꯕꯗꯣ ꯈꯪꯗꯕ ꯎ ꯑꯗꯣ ꯅꯪ ꯅꯕꯁ ꯄ꯭ꯔꯣꯁꯨ ꯃꯣꯏ ꯐꯣꯟꯗ ꯑꯣꯏꯅ ꯊꯥꯔꯛꯄ꯭ꯔꯣ ꯍꯥꯏꯔꯅꯦ ꯖꯤꯄꯦꯒꯨꯝꯕꯗ
ꯌꯥꯔꯣꯏꯅꯦ ꯈꯪꯗꯦ
ꯃꯔ ꯃꯔꯨꯞꯀꯤ ꯄꯦꯁꯥꯔꯕꯗꯣ
ꯍ ꯔꯨꯄꯦ ꯄꯩꯁꯥ ꯑꯅꯥꯗ ꯀꯣꯏ ꯑꯩꯈꯣꯏ ꯄꯕꯨꯡ ꯀꯣꯏꯒꯤꯗ
ꯍꯥ
ꯈꯣꯏ ꯑꯪꯀꯜ ꯈꯣꯏꯒꯤ ꯄꯩꯁꯥꯅꯦ ꯑꯩꯒꯤ ꯅꯠꯇꯦ ꯑꯩꯒꯤ ꯄꯤꯁꯅꯠꯇꯦ
ꯉꯟꯅ ꯍꯜꯂꯛꯑꯣ ꯉꯁꯤꯗꯤ
ꯉ ꯅꯍꯜꯂ ꯈꯪꯗꯦ ꯄꯨꯡ ꯑꯗꯨꯣ ꯁꯤꯛꯁ ꯊꯥꯔꯇꯤ ꯑꯗꯨꯋꯥꯏꯗ ꯑꯗꯨꯝꯃꯛ ꯁꯨꯇꯤ ꯊꯥꯒꯅꯤ ꯇ ꯃꯤ ꯁꯣꯝꯇ ꯂꯥꯛꯇꯈꯣꯏ
ꯅꯠꯇꯦ ꯅꯍꯥꯟꯗꯤ ꯄꯨꯡ ꯇꯔꯨꯛ ꯇꯥꯔꯗꯤ ꯑꯗꯨꯝ ꯍꯜꯂꯛꯄ ꯅꯠꯇ꯭ꯔꯣ
ꯅꯍꯥꯟ ꯑꯗꯨꯗꯤ ꯋꯤꯟꯇꯔꯒꯤ ꯃꯇꯝꯗ ꯑꯣꯏꯗꯣꯏꯅꯦꯕ ꯍꯟꯗꯛꯇꯤ ꯁꯔꯃꯔ ꯑꯣꯏꯔꯛꯄꯅꯤꯅ ꯃꯇꯝ ꯁꯥꯡꯕꯅꯤꯅ ꯔꯊꯤꯅ ꯍꯥꯟꯅ ꯑꯩ ꯖꯣꯏꯟ ꯇꯧꯗꯕ ꯃꯇꯝꯗ ꯑ ꯂꯥꯁꯦꯗꫭ ꯑꯗꯨ ꯁꯕꯒ ꯁꯦꯕꯦꯡꯒꯨꯝꯕ ꯁꯕꯦꯟ ꯍꯦꯜꯠꯂꯀꯥꯟꯗ ꯐꯥꯎ ꯂꯣꯜꯂꯦ ꯍꯥꯏꯌꯦ ꯍꯟꯗ ꯍꯟꯗ ꯑꯗꯨꯒꯤ ꯆꯥꯡꯗ ꯍꯥꯏꯔꯗꯤ ꯍꯟꯗꯛꯁꯦ ꯐꯖꯅ ꯉꯟꯅ ꯂꯣꯜꯂꯦ ꯍꯥꯏꯕ ꯄꯣꯠ ꯑꯝꯇ ꯌꯣꯟꯗ꯭ꯔꯦ ꯉꯁꯥꯏ ꯐ꯭ꯔꯤꯖ ꯑꯃꯈꯛꯇ ꯌꯣꯟꯗꯉꯥꯏꯔꯤ
ꯑꯩ ꯀꯣꯛ ꯁꯥꯒꯠꯄ ꯍꯧꯔ ꯉꯁꯥꯏ ꯅꯣꯏꯒꯤꯔꯨꯝꯗ ꯏ ꯆ ꯆꯥꯔꯦ ꯂ ꯎ ꯂꯩꯗꯤ ꯏꯔꯣꯟꯕ ꯌꯥꯝ ꯆꯥꯈ꯭ꯔꯦ ꯑꯩ ꯍꯧꯖꯤꯛ ꯑꯃꯨꯛ ꯂꯩꯔꯒ ꯗꯨꯀꯥꯟꯗ ꯑꯃꯨꯛ ꯆꯠꯂꯅꯤ
ꯅꯪ ꯅꯪ ꯁꯟꯟꯅꯩꯗ ꯁꯨꯇꯤ ꯂꯧꯗꯣꯏꯔ
ꯍꯣꯏ ꯑꯩꯗꯤ ꯑꯗꯨꯝ ꯁꯟꯗꯦꯗ ꯁꯨꯇꯤ ꯂꯧꯋꯦ ꯁꯟꯗꯦ ꯅꯨꯃꯤꯠ ꯅꯠꯇꯕꯗ ꯑꯩ ꯁꯨꯇꯤ ꯄꯥꯝꯗꯦ ꯂꯅꯤ
ꯇꯗꯤ ꯄꯤꯂꯪꯒꯨ ꯉꯁꯤꯁꯨ ꯑꯗꯣ ꯉꯁꯤꯁꯨ ꯆꯠꯀꯅꯤ ꯍꯥꯏꯕ꯭ꯔꯥ
ꯐꯗ
ꯃꯅ ꯍ ꯍ ꯆꯠꯄꯗ
ꯃꯥ ꯉꯁꯤ ꯆꯠꯇꯦ ꯀ꯭ꯂꯥꯁꯁꯨ ꯆꯠꯇꯦ ꯑꯦꯛꯖꯥꯝꯁꯨ ꯆꯠꯇꯦ ꯂꯩꯔꯌꯦ ꯀꯥꯟꯗ ꯐꯅ ꯂꯩꯦ
ꯑꯗꯨ ꯑꯗꯨ ꯆꯗꯦ ꯅꯪ ꯐꯔꯦ ꯌꯥꯗꯗ ꯑꯗꯨꯗ ꯃꯥ ꯃꯨꯛꯇꯛꯇꯔꯂꯗꯤ ꯎ ꯀꯩꯅꯣ ꯆꯥ ꯍꯥꯞꯀꯗꯕꯗꯣ ꯑꯗꯨꯗ ꯑꯃꯨꯛ ꯊꯣꯡ ꯂꯣꯏꯔꯀꯥꯟꯗ ꯑꯩꯒꯤ ꯑꯃꯨꯛ ꯍꯥꯞꯄꯤꯌꯣ ꯍꯥꯏꯔꯗꯤ ꯕꯦꯔꯥ ꯀꯥꯏꯑꯕ ꯑꯗꯨꯒꯤꯅꯦ
ꯃꯥꯗꯤ ꯗꯨꯀꯥꯟꯗ ꯂꯩ ꯍꯥꯏꯔꯒ
ꯅꯠꯇꯦ ꯑꯩ ꯍꯥꯏꯕꯗꯤ ꯍꯧꯣꯔꯦꯟꯃ ꯅꯍꯥꯟꯗꯧꯅ ꯆꯠꯂꯗꯤ ꯍꯥꯏꯕꯣ
ꯆꯠ ꯂꯣꯏꯌꯦꯦ ꯈꯪꯗ꯭ꯌꯦ ꯑꯩꯁꯨ ꯑꯗꯨꯗꯤ ꯆꯠꯇꯧꯕ ꯃꯥꯗꯤ ꯑꯩ ꯍꯧꯖꯤꯛ ꯂꯥꯛꯑꯒꯗꯤ ꯀꯩꯅꯣ ꯑꯃꯗ ꯎꯝꯖꯔ ꯆ ꯍꯥꯔ ꯀꯅꯤ ꯄꯩꯁꯥ ꯊꯧꯅꯤꯅ
ꯃꯃ ꯔ ꯂꯈꯦ ꯑꯥ ꯇꯥꯏ ꯄ ꯅꯇꯄ꯭ꯂ ꯆꯠꯀꯗꯕꯒ
ꯉꯁꯤꯗꯤ ꯄꯣꯠꯇꯤ ꯌꯥꯝ ꯁꯤꯠꯂꯒꯦ
ꯑ ꯁꯃꯀ ꯇ ꯉꯥꯗ ꯉꯁꯥꯏ ꯑꯗꯨꯁꯨ ꯑꯩꯈꯣꯏꯒꯤ ꯅꯠꯇꯦ ꯃꯃꯥꯡ ꯃꯃꯥꯡꯒꯤꯗꯣ ꯃꯃꯥꯡꯒꯤ ꯃꯤ ꯑꯃꯅ ꯃꯥꯒꯤ ꯀꯁꯇꯃꯔ ꯂꯥꯛꯄ ꯑꯗꯨꯅ ꯃꯥꯅ ꯑꯣꯏꯅ ꯌ‌ꯣꯟꯕ ꯃꯤ ꯑꯝꯇ ꯂꯥꯛꯇꯦ ꯑꯩꯈꯣꯏ ꯃꯃꯥꯡꯒꯤꯁꯦ ꯑꯗꯨꯅꯤꯅꯦ
ꯀꯔꯤ ꯇꯧꯕ ꯖꯥꯠꯂ ꯄꯣꯠ ꯌꯥꯝ ꯁꯤꯠꯇꯦ ꯑꯩꯈ‌ꯣꯏ ꯗꯨꯀꯥꯟꯁꯨ ꯌꯥꯝ ꯁꯤꯠꯇꯦꯅ‌ꯦ ꯏꯁꯤꯡ ꯈꯛꯇꯥ ꯁꯤꯠꯂ‌ꯦ ꯀꯔꯤ
ꯑꯩꯁ ꯌꯥꯝ ꯁꯥꯏꯦ
ꯐꯦꯟ ꯊꯥꯎ ꯐꯦꯟ ꯃꯅꯥꯛꯇ ꯂꯩꯌꯣ ꯅꯨꯡꯁꯥ ꯌꯥꯝ ꯁꯃꯟ ꯂꯗꯤ ꯐ꯭ꯔꯤꯖ ꯃꯅꯨꯡꯗ ꯐꯝꯃꯣ
ꯀꯥꯏꯗꯒꯤ
ꯎꯝ ꯐ꯭ꯔꯤꯁ ꯃꯅꯨꯡꯗ ꯐ꯭ꯔꯤꯁ ꯃꯅꯨꯡꯗ ꯐꯝ ꯃꯤ ꯃꯤꯒꯤ ꯃꯌꯨꯝꯗꯨ ꯄꯨꯔꯅꯤ
ꯁꯄ꯭ꯂꯥꯏꯒꯤ
ꯃꯤꯒꯤ ꯃꯌꯨꯝ ꯌꯧꯔꯀꯥꯟꯗ ꯐ꯭ꯔꯤꯁ ꯍꯥꯡꯗꯣꯂꯛꯀꯥꯟꯗꯅ ꯑꯃꯨꯛ
ꯐ꯭ꯔꯤꯁ ꯐ꯭ꯔꯤꯁ ꯐ꯭ꯔꯤꯁ ꯃꯅꯨꯡꯗ ꯂꯣꯏ ꯑꯣꯠꯊꯣꯛꯑꯗ
ꯇꯜꯂ‌ꯦ ꯅꯥꯀꯣꯛꯇꯣ ꯂꯣꯏꯅ ꯑꯥꯏꯁ ꯑꯣꯔꯅꯤ
ꯑꯦꯁ ꯃꯩ ꯊꯥꯗꯕꯁꯨ ꯑꯥꯏꯁ ꯑꯣꯟꯗꯕ
ꯑꯦ ꯃꯩ ꯊꯥꯔꯗꯤꯅꯪ ꯃꯩ ꯊꯥꯔꯗꯤ ꯅꯪ ꯑꯩꯥꯏꯁ ꯑꯣꯟꯗꯣꯏꯅꯦ ꯀꯩꯅꯣ
ꯍꯣꯏ ꯑꯗꯨꯅꯦ ꯃꯩ ꯊꯥꯗꯗꯤ ꯀꯃꯥꯏ ꯑꯥꯏꯁ ꯑꯣꯟꯗꯣꯏꯅꯣ
ꯑꯗꯨ ꯑꯣꯏꯔꯁꯨ
ꯑꯗꯨꯅꯤꯕ
ꯍꯨꯃꯥꯡꯒꯗꯤ ꯎꯐ ꯆꯔꯣ ꯆꯔꯣ ꯇꯥꯔꯅꯤ
ꯉꯧꯕꯝ ꯆꯈ꯭ꯔꯦ
ꯍꯥꯥ
ꯑꯉꯥꯕ ꯑꯦ ꯑꯩꯈꯣꯏ ꯃꯃꯥꯡꯒꯤꯁꯦ ꯑ ꯀꯁꯇꯃꯔꯗꯤ ꯂꯥꯛꯇꯕ ꯄꯩꯁꯥ ꯅꯤꯕ ꯄꯩꯁꯥ ꯈꯥꯏꯕ ꯑꯗꯨ ꯈꯠꯇ ꯂꯥꯛꯑꯦꯕ ꯃꯃꯥꯡꯒꯤꯁꯦ ꯌꯥꯗꯦꯅꯦ
ꯎꯝ ꯔꯤꯂꯤꯐ ꯀꯦꯝꯒꯤꯅꯤ ꯑꯗꯨꯒꯨꯝꯕ ꯀꯩ ꯀꯩꯅꯣꯝ ꯄꯤꯁꯟꯒꯤꯕꯁꯤꯡꯗꯨ ꯂꯥꯛꯄ꯭ꯔꯥ ꯀꯣꯏ ꯗꯨꯀꯥꯅꯤ ꯆ ꯑꯗꯨꯝ ꯂꯥꯛꯑꯅꯣ
ꯍꯅꯨꯕꯤꯒꯨꯝꯕ ꯄꯩꯁꯥ ꯈꯛꯇ ꯍꯥꯞꯄꯤꯌꯣ ꯂꯨꯄꯥ ꯇꯔꯥꯗ ꯍꯥꯞꯄꯤꯌꯣ ꯍꯥꯏꯔꯒ ꯂꯥꯛꯄꯗꯣ ꯑꯗꯨ ꯑꯗꯨ ꯂꯥꯏꯕ
ꯑꯗꯨꯗꯤ ꯃꯍꯧꯁꯥꯅꯤꯅ‌ꯦ ꯑꯩꯈ‌ꯣꯏ ꯗꯨꯀꯥꯟꯗꯁꯨ ꯑꯗꯨꯝ ꯂꯥꯛꯑꯦꯗ
ꯍꯟꯗꯛꯇꯤ ꯈꯔ ꯐꯔꯦ ꯅꯍꯥꯟ ꯗꯤꯁꯦꯝꯕꯔ ꯂꯣꯏꯔꯒ ꯐꯝꯕꯗꯣ ꯑꯗꯨꯗꯅꯦ ꯇꯧꯔꯤꯁꯤ ꯌꯥꯎꯁꯪ ꯃꯌꯥꯏꯗ
ꯑꯩꯁꯨ ꯕꯖꯥꯔ ꯆꯠꯅꯤꯡꯉꯥꯏ ꯇꯧꯔꯒꯦ ꯍꯧꯖꯤꯛ
ꯎꯝ ꯇꯥꯔꯗꯤ ꯐꯥꯗꯕꯅꯤꯅ
ꯍꯥ
ꯇꯥꯔꯗꯤ ꯐꯥꯗꯣꯅꯦꯕ ꯑꯩ ꯍꯧꯖꯤꯛ ꯊꯕꯛ ꯂꯩꯕ ꯑꯗꯨꯒꯤꯅꯤꯗ